ꯍꯜꯂꯣ
ꯍꯥꯎ
ꯇꯥꯔꯕ꯭ꯔꯣ
ꯇꯥꯏꯌꯦ
ꯃꯥꯡꯈ꯭ꯔꯕꯣ ꯑꯃ
ꯈꯪꯗꯦꯗ ꯃꯥꯡꯕꯁꯦ ꯀꯃꯥꯏꯅ ꯇꯧꯒꯦ ꯑꯩ ꯈꯪꯗꯦ
ꯍꯧꯖꯤꯛ ꯀꯌꯥ ꯂꯩꯕ꯭ꯔꯥ
ꯀꯨꯟꯍꯨꯝꯗꯣꯏꯒ ꯀꯨꯟꯃꯉꯥꯒ
ꯌꯥꯝ ꯐꯌꯦꯀꯣ ꯎꯝ
ꯅꯪꯒꯤ ꯍꯥꯟꯅꯩꯗꯣ ꯀꯨꯟꯊ꯭ꯔꯥ ꯌꯧꯈ꯭ꯔꯕꯣ
ꯍꯥꯟꯅꯒꯤ ꯈꯔꯝꯕ
ꯑꯍꯥꯟꯕ ꯅꯪꯒꯤ ꯅꯪꯒꯤ ꯅꯝꯕꯔꯗꯣ
ꯌꯧꯈ꯭ꯔꯦ
ꯑꯗꯨꯏꯔꯣ ꯁꯤꯖꯤꯟꯅꯗ꯭ꯔꯤꯁꯦ
ꯎꯝ ꯁꯤꯖꯤꯟꯅꯕꯁꯨ ꯌꯥꯏꯌꯦ ꯑꯩꯅ ꯇꯧꯕ ꯅꯠꯇꯦ ꯅꯣꯏꯒꯤ ꯇꯧꯔꯛꯄꯗꯤ ꯌꯥꯏ ꯑꯗꯨꯔꯁꯨ ꯑꯩꯅ ꯁꯤ ꯁꯤꯟꯅꯗꯕ
ꯑꯣ ꯑꯗꯨꯗꯤ ꯑꯩ ꯁꯤ ꯂꯣꯏ ꯑꯣꯏꯔꯒ꯭ꯔꯗꯤ ꯀꯩꯣ ꯀꯃꯥꯏꯅ ꯇꯧꯗꯣꯏꯅ
ꯅꯪ ꯌꯥꯔꯔꯣꯏ ꯑꯩꯒꯤ ꯄꯣꯇꯪ ꯄꯥꯏꯔꯣ
ꯑꯣ ꯑꯩꯈꯣꯏ ꯃꯥꯒꯤ ꯁꯤꯖꯤꯟꯅꯕꯗꯤ
ꯅꯍꯥꯟ ꯍꯟꯗꯛ ꯑꯅꯧꯕ ꯇꯧꯕ ꯌꯥꯗ꯭ꯔꯦ
ꯑ
ꯅꯍꯥꯟ ꯅꯪ ꯃꯦꯁꯦꯁ ꯄꯥꯔꯛꯑꯗꯤꯀꯣ ꯈꯪꯒꯗꯕꯅꯤ ꯑꯩꯗꯤ ꯅꯪꯒꯤ ꯃꯌꯥꯝ ꯂꯩꯔꯤꯅ ꯈꯟꯕ ꯑꯗꯨꯒꯤ ꯑꯩ ꯃꯤꯗ ꯂꯩꯕ꯭ꯔꯗꯤ ꯍꯪꯕꯤꯒꯦ ꯑꯗꯣ ꯈꯪꯕꯤꯔ ꯅꯪ ꯑꯩꯗꯤ ꯅꯪ ꯅꯍꯥꯟꯗꯣ ꯅꯪꯃꯤꯁꯦ ꯁꯦꯡꯉꯗꯤ ꯃꯣꯏꯅ ꯑꯅꯧꯕ ꯁꯦꯝꯅꯤꯉꯥꯏ ꯂꯣꯏꯈ꯭ꯔꯅꯤ ꯍꯥꯏꯕꯗꯨꯣ ꯅꯪ ꯈꯪꯕ꯭ꯔꯥ ꯈꯪꯗꯕ꯭ꯔꯥ
ꯈꯪꯗꯦ ꯈꯪꯗꯦ
ꯑꯁ ꯅꯪꯕꯨꯁꯨ ꯇꯥꯔꯦ ꯑꯩꯗꯤ ꯅꯪꯅ ꯋꯥꯈꯜ ꯑꯣꯏ ꯑꯣꯏꯗꯕ ꯑꯁꯤꯗꯣ ꯅꯍꯥꯟ ꯅꯨꯃꯤꯠ ꯅꯤꯅꯤ ꯍꯨꯝꯅꯤ ꯌꯥꯈꯤꯗꯦꯅ
ꯑꯥ
ꯑꯗꯨ ꯌꯥꯗꯕꯗꯒꯤ ꯑꯩꯗꯤ ꯑꯩꯁꯨ ꯇꯣꯛꯑꯅꯤꯅ ꯂꯩꯈ꯭ꯔꯦꯕ ꯁꯦꯡꯅ ꯍꯥꯏꯔꯗꯤ
ꯎꯝ
ꯑꯗꯨꯒꯤ ꯋꯥꯈꯜꯗꯣ ꯑꯣꯏꯗ꯭ꯔꯦꯕ ꯑꯗꯨ ꯅꯨꯃꯤꯠꯇꯨꯗ ꯑꯔꯣꯏꯕ ꯑꯣꯏꯈ꯭ꯔꯕꯅꯦꯕ ꯑꯗꯨꯗꯨꯅꯅꯦꯕ
ꯑꯇꯣꯞꯄ ꯐꯣꯟ ꯅꯝꯕꯔ ꯔꯦꯖꯤꯁꯇꯔ ꯇꯧ ꯌꯥꯗ꯭ꯔꯦꯕ
ꯌꯥ ꯉꯍꯥꯟ ꯁꯦꯝꯕ ꯂꯣꯏꯈ꯭ꯔꯦ ꯌꯥꯗꯤ ꯌꯥꯕꯅꯦꯕ ꯑꯗꯣ ꯉꯍꯥꯟ ꯃꯣꯏꯅ ꯅꯍꯥꯟ ꯅꯨꯃꯤꯠꯇ ꯁꯦꯝꯕ ꯑꯅꯧꯕ ꯑꯔꯣꯏꯕ ꯑꯣꯏꯈ꯭ꯔꯅꯤꯅ ꯍꯥꯏꯔꯛꯄꯅꯦꯕ ꯑꯩꯗꯤ ꯅꯪꯗꯣ ꯌꯥꯝ ꯂꯩꯌꯦ ꯍꯥꯏꯅꯀꯣ
ꯑꯣ ꯄꯥꯏꯈꯠꯄꯁꯨ ꯐꯪꯕ꯭ꯔꯣ
ꯄꯥꯏꯈꯠꯄꯗꯤ ꯌꯥꯅꯤꯌꯦ ꯅꯪꯒꯤ
ꯐꯪꯗꯤ ꯐꯪꯕ꯭ꯔꯣ
ꯎꯝ ꯍꯣꯏ ꯄꯥꯏꯈꯠꯄꯒꯦ ꯑꯩꯒꯤ ꯐꯪꯉꯦꯗ ꯑꯩꯒꯤ ꯑꯃꯗ ꯄꯥꯏꯈꯠꯄꯒꯤ ꯈꯛꯇꯗ ꯐꯪꯉꯤꯅꯦ ꯆꯥꯝꯃꯔꯤꯃꯨꯛ ꯐꯪꯕꯗꯣ
ꯎꯝ
ꯑꯩꯒꯤ ꯏꯁꯥꯒꯤ ꯅꯝꯕꯔꯗꯣ
ꯎꯝ
ꯑꯗꯨꯗ ꯄꯥꯏꯈꯠꯄꯥ ꯈꯛꯇꯒꯤꯅꯦ
ꯑꯗꯣ ꯅꯪꯁꯦ ꯅꯣꯏ ꯆꯦꯒ ꯅꯣꯏ ꯕꯥꯒꯤ ꯅꯝꯕꯔꯁꯦ ꯀꯃꯥꯏꯅ ꯄꯥꯏꯔꯤꯅꯣ
ꯅꯍꯥꯟ ꯁꯦꯝꯃꯤꯅꯦ ꯍꯥꯏꯒ ꯑꯩꯏꯗꯤ ꯀꯨꯏꯔꯦꯍꯦ ꯁꯦꯝꯕ
ꯅꯪꯉꯣꯟꯗ ꯁꯤꯝ ꯂꯩꯕ꯭ꯔꯕ
ꯂꯩꯇꯦ ꯐꯣꯟ ꯅꯝꯕꯔꯗꯨꯣ ꯇꯧꯔꯒ
ꯉꯛꯑꯦ ꯀꯃꯥꯏꯅꯅꯣ ꯈꯟꯕꯗ
ꯀꯩꯅꯣꯗ ꯃꯁꯤꯡ ꯊꯥꯔꯒ
ꯑꯗꯨꯒ ꯇꯧꯔꯛꯄꯗ ꯅꯪꯉꯣꯟꯗ ꯂꯥꯛꯏꯁꯤꯅꯦꯕ ꯑꯩꯅꯪ ꯉꯛꯏꯁꯦ
ꯁꯤꯒꯤ ꯑꯦꯞ ꯃꯅꯨꯡꯗ ꯑꯃ ꯌꯥꯎꯕꯒꯤꯅꯦ
ꯑꯣ ꯑꯁ ꯑꯩꯁꯨ ꯇꯧꯔꯝꯒꯗꯕꯅꯤꯅꯦ ꯑꯗꯨꯗꯣ
ꯑꯩꯁꯨ ꯑꯁ ꯑꯩ ꯍꯥꯏꯕꯤꯔꯝꯃꯗꯤꯀꯣ ꯑꯉꯥꯟꯁꯦ
ꯍꯣꯏ ꯍꯧꯖꯤꯛ ꯌꯥꯔꯔꯣꯏꯕ
ꯌꯥꯅꯤꯡꯉꯥꯏ ꯃꯥꯟꯗ꯭ꯔꯦ ꯑꯗꯣ ꯑꯁ ꯈꯪꯗꯅꯦ ꯑꯩꯁꯦ ꯃꯤꯗ ꯍꯪꯕꯤꯌꯨꯔꯥ ꯃꯣꯏꯒꯤ ꯑꯦꯀꯥꯎꯟꯒꯨꯝꯕ ꯂꯩꯕ꯭ꯔꯥ ꯍꯥꯏꯅ ꯑꯁ ꯂꯩꯔꯝꯃꯔꯣꯏꯕ ꯍꯧꯖꯤꯛꯀꯥꯟꯁꯦ
ꯍꯣꯏ ꯃꯤ ꯌꯥꯃ ꯑꯃꯅꯤꯀꯣ
ꯌꯥꯝꯕꯩ ꯅꯠꯇꯦ ꯁꯦꯝꯕ ꯂꯣꯏꯅꯈ꯭ꯔꯕꯒꯤ ꯃꯣꯏꯁꯨ ꯉꯍꯥꯟ ꯉꯍꯥꯟ ꯅꯨꯃꯤꯠꯁꯤ ꯃꯤ ꯁꯦꯝꯅꯍꯧꯗꯦꯕ ꯉꯍꯥꯟ ꯅꯨꯃꯤꯠꯇ ꯃꯣꯏ ꯌꯥꯗꯕꯒꯤ ꯇꯧꯕꯒꯤꯀꯣ ꯃꯤꯁꯨ ꯃꯌꯥꯝ ꯁꯦꯝꯅꯍꯧꯗ꯭ꯔꯦꯕ ꯑꯗꯨꯒꯤꯅꯦꯕ ꯑꯩ ꯑꯃꯨꯔꯛ ꯀꯅꯥꯅꯣꯝꯗ ꯅꯣꯡꯃ ꯍꯪꯒꯦꯀꯣ
ꯍꯣꯏ
ꯏꯃꯥꯟꯅꯕꯤ ꯍꯪꯒꯦ ꯅꯣꯡꯃ ꯑꯩꯉꯣꯟꯗ ꯑꯗꯣ ꯂꯩꯔꯝꯗꯧ ꯍꯥꯏꯗꯤꯃꯣꯏꯅ ꯁꯤꯖꯤꯟꯅꯕ ꯑꯩ ꯍꯪꯗꯤ ꯍꯪꯒꯦ ꯏꯃꯥꯟꯅꯕꯤ ꯃꯆꯥꯗꯨꯗ ꯍꯪꯒꯦ ꯎꯝ ꯌꯥꯝꯗ꯭ꯔꯦꯕ ꯅꯪꯒꯤ ꯃꯆꯥꯗꯣ ꯈꯪꯕ ꯃꯆꯥꯁꯨ ꯑꯃ ꯄꯥꯏꯔꯤꯅꯦ ꯑꯅꯧꯕ ꯃꯥ ꯍꯥꯟꯅ ꯂꯣꯏꯈ꯭ꯔꯕꯒꯤ
ꯑꯣ
ꯃꯥꯁꯨ ꯌꯥꯝ ꯇꯥꯟꯈ꯭ꯔꯕꯅꯤꯅꯦ ꯑꯗꯣ ꯅꯪ ꯎꯝ ꯌꯥꯝ ꯃꯤꯒꯤ ꯂꯥꯛꯄ ꯂꯧꯔꯗꯤꯀꯣ ꯐꯪꯅꯤ ꯌꯥꯝ ꯐꯪꯅꯤ ꯌꯥꯝ ꯐꯪꯅꯤ ꯂꯤꯁꯤꯡ ꯑꯃꯃꯨꯛ ꯍꯦꯟꯕꯅꯦ ꯌꯥꯝ ꯌꯥꯝ ꯊꯣꯛꯄꯅꯦ ꯀꯔꯤꯁꯨ ꯋꯥꯒꯅꯣ ꯑꯗꯨꯒ ꯑꯩ ꯃꯤꯉꯣꯟꯗ ꯍꯪꯗꯤ ꯍꯪꯒꯦ ꯃꯣꯏꯅ ꯁꯤ ꯑꯥ ꯍꯥꯡꯗꯤ ꯍꯥꯡꯈ꯭ꯔꯒ ꯁꯤꯟꯅꯗꯕ ꯂꯩꯕ꯭ꯔꯥ ꯍꯥꯏꯅ
ꯍꯣꯏ ꯏꯁꯥꯁꯦ ꯃꯣꯗꯔꯛꯄꯋꯥꯅꯦ ꯌꯥꯝ ꯅꯨꯡꯉꯥꯏꯅ ꯂꯩꯕꯩ ꯍꯝ
ꯏꯁ ꯏꯁ
ꯑꯩꯁꯤ ꯅꯪꯉꯣꯟꯗ ꯉꯟꯅ ꯍꯥꯏꯒꯦ ꯇꯧꯕꯅꯦꯗꯣ ꯅꯪ ꯇꯟꯒꯦꯔꯥ ꯍꯥꯏꯕꯒꯤꯀꯣ ꯇꯨꯃꯤꯟ ꯂꯩꯊꯣꯛꯈ꯭ꯔꯕꯒꯤ꯫
ꯆꯞ ꯆꯥꯔꯦ ꯅꯪꯅ ꯍꯥꯏꯔꯛꯄ ꯃꯇꯝꯗꯣ꯫
ꯎꯝ꯫ ꯁꯤ ꯑꯩꯅ ꯍꯥꯏꯕ ꯌꯥꯝ ꯇꯟꯕ ꯑꯩ ꯏꯁꯥ꯫ ꯀꯤꯖꯕꯁꯨ ꯐꯥꯎꯑꯦ ꯑꯗꯨꯒꯤ ꯍꯥꯏꯕꯁꯨ ꯇꯟꯕ ꯍꯥꯏꯗꯤ ꯌꯥꯝ ꯍꯥꯏꯅꯤꯡꯕ꯫ ꯀꯧꯕꯒꯤ ꯫ ꯈꯟꯖꯥꯟꯅꯔꯒ ꯂꯥꯁꯇ ꯈꯜꯂꯕ- ꯈꯜꯂꯕ ꯃꯇꯨꯡꯗ ꯍꯥꯏꯕꯅꯦꯕꯥ꯫ ꯀꯤꯖꯩꯑꯥꯕ ꯑꯩꯁꯨ ꯁꯤꯒꯨꯝꯕꯁꯨ ꯍꯦꯛ ꯁꯨꯝ ꯍꯥꯏꯔꯗꯤ꯫ ꯑꯗꯨꯒꯤ ꯅꯣꯏꯕꯨꯁꯨ ꯏꯁꯥ ꯈꯪꯅ ꯍꯥꯏꯅꯤꯡꯗꯕꯒꯤ꯫
ꯎꯝ
ꯑꯃꯗꯨꯅ ꯐꯒꯦꯔꯥ ꯐꯔꯣꯏꯒꯦꯔꯅ ꯍꯥꯏꯖꯂꯨꯕ꯫
ꯑꯗꯨ ꯐꯠꯇ꯭ꯔꯦ ꯍꯧꯖꯤꯛ꯫
ꯃꯥꯒꯤ ꯐꯪꯕ꯭ꯔꯣ? ꯃꯥꯗꯤ ꯌꯥꯝ ꯐꯪꯈ꯭ꯔꯦꯗ꯫
ꯅꯪꯁꯨ ꯌꯦꯡꯉꯤꯁꯤꯗ ꯃꯌꯥꯝ ꯄꯥꯟꯒꯅꯤꯗ ꯀꯔꯤꯁꯨ ꯋꯥꯒꯅꯣ ꯃꯤꯒꯤꯗ ꯄꯥꯈꯠꯂꯨꯅꯣ ꯑꯩ- ꯑꯩꯒꯤ -ꯑꯩꯒꯤ ꯅꯝꯕꯔꯗꯣ ꯅꯪ ꯃꯇꯠ- ꯃꯔꯛ ꯑꯃ ꯀꯣꯜ ꯇꯧꯕꯤꯌꯦꯅ ꯅꯪꯅ꯫
ꯑꯥ
ꯑꯗꯨꯒꯤ ꯈꯛꯇꯗ ꯆꯥꯃꯔꯤ ꯐꯪꯉꯦꯕ꯫
ꯍꯣ꯫ ꯐꯩꯅꯦ꯫
ꯄꯥꯏꯈꯠꯄ ꯈꯛꯇꯪꯒꯤꯅꯦ ꯑꯗꯨꯒꯤ ꯅꯪꯁꯨ ꯂꯣꯏꯗ꯭ꯔꯤꯀꯥꯟꯗ ꯅꯪꯒꯤ ꯁꯤ ꯂꯣꯏꯗ꯭ꯔꯤ ꯀꯥꯟꯗꯅꯦ꯫ ꯂꯣꯏꯗ꯭ꯔꯤꯀꯥꯟꯗ ꯑꯗꯨꯝ ꯌꯥꯝ ꯄꯥꯏꯈꯠꯂꯣ ꯑꯩ ꯅꯪ ꯇꯟꯗ꯭ꯔꯗꯤ ꯍꯥꯏꯕꯅꯤꯀꯣ ꯅꯪꯒꯤ ꯊꯕꯛꯇꯣ꯫ ꯇꯤꯅ ꯍꯧꯕꯑꯁꯦ ꯊꯕꯛ ꯍꯥꯏꯅ ꯑꯩꯈꯣꯏꯔꯣꯟꯗ꯫
ꯑꯥ꯫
ꯇꯥ- ꯒꯌꯥꯟ ꯇꯥꯕ꯭ꯔ?
ꯀꯩ ꯑꯃꯨꯛꯀ꯫
ꯇꯤꯑꯦꯑꯦꯁꯀꯦꯗꯣ꯫ ꯈꯪꯕ꯭ꯔꯥ?
ꯏꯑꯦꯑꯦꯁꯀꯦ꯫
ꯑꯧ꯫
ꯈꯪꯗꯤꯌꯦ꯫
ꯇꯤꯑꯦꯑꯦꯁ꯫
ꯑꯥ ꯑꯣ ꯍꯣꯏ- ꯍꯣꯏ꯫
ꯊꯕꯛꯇꯣ ꯂꯣꯏꯗ꯭ꯔꯤꯉꯩꯗ ꯌꯥꯝ ꯇꯧꯑꯣ ꯍꯥꯏꯕ ꯊꯕꯛ ꯂꯣꯏꯔꯁꯨ ꯄꯥꯏꯈꯠꯄ ꯌꯥꯏꯑꯕꯀꯣ꯫
ꯎꯝ꯫
ꯑꯗꯨ ꯑꯣꯏꯔꯁꯨ ꯊꯕꯛ ꯂꯣꯏꯗ꯭ꯔꯤꯀꯥꯟꯗ ꯌꯥꯝ ꯄꯥꯏꯈꯠꯂꯣ ꯑꯗꯨꯅ ꯐꯩꯌꯦꯕ꯫
ꯑꯣ
ꯑꯗꯨꯅ ꯌꯥꯝ ꯀꯥꯟꯅꯩꯑꯕ ꯌꯥꯝ ꯐꯪꯉꯦꯕ ꯑꯩꯒꯤ ꯌꯥꯝ ꯊꯣꯛ ꯀꯗꯣꯗꯨꯗꯅꯦꯕ ꯑꯩꯁꯨ ꯏꯃꯥꯟꯅꯕꯤꯒꯤ ꯑꯩꯅ ꯈꯛꯇ ꯇꯧꯕꯅꯗꯤ ꯑꯗꯨꯃꯥꯏꯅ ꯐꯪꯗꯧ ꯅꯠꯇꯦꯕ ꯈꯪꯕ꯭ꯔꯥ
ꯎꯝ
ꯑꯩꯒꯤ ꯄꯥꯏꯈꯠꯄ ꯌꯥꯝ ꯌꯥꯝꯃꯒꯅꯦꯕ ꯂꯣꯏꯁꯤꯟꯈ꯭ꯔꯦꯗ ꯑꯗꯨ ꯑꯣꯏꯔꯁꯨ ꯑꯩꯒꯤꯗꯤ ꯄꯩꯁꯥ
ꯀꯩ ꯇꯧꯕꯗꯣ ꯅꯪꯗꯦ ꯀꯩ ꯆꯦꯟꯊꯣꯛꯏꯕ
ꯌꯥꯝ ꯆꯥꯕ ꯊꯛꯄ
ꯍ ꯍ ꯍ
ꯃꯥ ꯄꯥꯟ ꯊꯣꯛꯄꯗꯣ ꯄꯩ ꯁ ꯑꯗꯨꯝ ꯆꯠ ꯑꯗꯨꯗꯨꯅ ꯃꯅꯤꯗ꯭ꯔꯦ ꯒꯌꯥꯟ ꯃꯦꯟꯒ ꯇꯥꯗꯦꯗ ꯅꯣꯏ ꯀꯔꯤ ꯌꯦꯟꯁꯥꯡ ꯆꯥꯏ ꯍꯥꯏꯕꯅꯣ ꯀꯥꯎꯊꯣꯛꯈ꯭ꯔꯦ
ꯅꯪ ꯌꯥꯝ ꯆꯥꯕꯗꯣ
ꯁꯧꯀ꯭ꯔꯤꯒ ꯀꯔꯤ ꯀꯥꯡꯍꯧ ꯌꯥꯎꯕ꯭ꯔꯥ
ꯀꯥꯡꯉꯣ ꯌꯥꯎꯗꯦ ꯑꯩ ꯇꯟꯃꯟꯗꯅ ꯕꯣꯔꯥ ꯑꯣꯏꯅ ꯂꯩꯍꯜꯂꯚꯑꯦ
ꯑꯣ ꯑꯗꯨꯁꯨ ꯌꯥꯥꯏꯅ ꯌꯥꯝ ꯍꯥꯎꯔꯝꯅꯤꯗ ꯃꯣꯔꯣꯛ ꯃꯦꯠꯄꯒ ꯆꯥꯔꯗꯤ ꯌꯥꯝ ꯍꯥꯎꯅꯤ
ꯎꯝ
ꯍꯥꯋꯥꯏꯗꯤ ꯆꯥꯅꯤꯡꯗꯔꯣ
ꯍꯋꯥꯏ
ꯎꯝ
ꯍꯋꯥꯏ ꯆꯥꯎ ꯄ꯭ꯔꯣꯇꯤꯟꯅꯦ ꯁꯛ ꯐꯖꯗꯣꯏꯅꯤ
ꯑꯩꯩꯅ ꯍꯋꯥꯏ ꯌꯥꯝ ꯆꯥꯔꯁꯨ ꯍꯛꯆꯥꯡꯁꯨ ꯐꯗꯦ ꯁꯛꯁꯨ ꯐꯖꯗꯦ
ꯆꯠꯂꯣꯍꯦ ꯐꯖꯩꯍꯦ
ꯈꯪꯗꯦ ꯑꯥ ꯅꯣꯏꯒꯤ ꯅꯣꯏ ꯅꯣꯏ ꯅꯣꯏꯁꯦ ꯄꯤꯟ ꯀꯣꯗꯀꯤꯔ ꯑꯩꯁ ꯇꯨꯃꯤꯟꯅꯔꯦ ꯍꯥꯏꯔꯛꯀꯅꯨ ꯌꯥꯔꯦ
ꯍꯥꯏꯔꯛꯑꯅꯣ ꯑꯩꯁꯦ ꯍꯥꯏꯔꯛꯀꯦ ꯇꯧꯔꯒ
ꯀꯌꯥꯅ ꯂꯣꯏꯕ꯭ꯔꯥ ꯎꯝ ꯑꯩꯈꯣꯏ ꯂꯣꯟꯗ ꯍꯥꯏꯔꯛꯑꯣ ꯃꯔꯤ ꯃꯥꯄꯜ ꯑꯣ ꯑꯗꯨ ꯅꯣꯏꯁꯦ ꯎꯝ ꯊꯧ ꯅ ꯅꯠꯇ꯭ꯔꯣ
ꯃꯥꯅꯦ
ꯑꯗꯨ ꯀꯩꯒꯤꯅꯣ ꯃꯥꯄꯟ ꯂꯣꯏꯔꯤꯗꯤ
ꯀꯩꯅꯣ ꯍꯥꯏꯁꯤꯕꯣ ꯊꯧꯁꯦ ꯃꯥꯄꯟꯅ ꯂꯣꯏꯌꯦ
ꯑꯗꯣ ꯑꯩꯈꯣꯏꯁꯨ ꯑꯩꯈꯣꯏꯗꯤ ꯏꯟꯅ ꯍꯧꯋꯦ ꯑꯗꯨꯒ ꯀꯩꯒꯤꯅꯣ ꯃꯥꯄꯜꯟꯅ ꯂꯣꯏꯔꯤꯗꯤ
ꯅꯣꯏꯁꯨ ꯈꯣꯢꯒ ꯃꯥꯟꯅꯕ꯭ꯔꯣ
ꯑꯩ ꯃꯥꯄꯟꯅꯦ ꯑꯩꯈꯣꯏꯁꯨ
ꯀꯥꯏꯗꯤ ꯎꯝ
ꯌꯥꯏꯒꯤ ꯑꯣꯏꯕꯖꯥꯔꯥ
ꯃꯥꯅꯦ ꯌꯥꯏ ꯑꯣꯏꯕꯩ
ꯑꯗꯨ ꯌꯥꯏꯁꯦ ꯀꯔꯤꯅꯣ
ꯀꯩꯅꯣ ꯌꯥꯔꯤꯁꯦ ꯀꯔꯤꯅꯣꯕ
ꯗꯤꯁꯇ꯭ꯔꯤꯛꯁꯨ ꯅꯠꯇꯦ
ꯍꯧ
ꯅꯠꯇꯦꯕꯥ
ꯅꯣꯏꯗ ꯑꯩꯈꯣꯏꯒꯤ ꯏꯅꯛ ꯅꯛꯅꯈꯣꯏ ꯑꯣꯏꯔꯝꯕꯁꯨ ꯌꯥꯏꯡꯨꯣ ꯈꯪꯗꯦꯉꯣ
ꯒ꯭ꯌꯥꯟ ꯃꯟ ꯇꯥꯗꯦꯕ ꯉꯁꯥꯏ ꯑꯌꯨꯛꯁꯨ ꯉꯥꯡꯅꯔꯒ ꯂꯩꯕꯅꯦ ꯑꯃ ꯅꯨꯄꯥꯗꯨꯕꯣ
ꯃꯥꯅ ꯍꯥꯏꯕꯅꯦ ꯅꯠꯇꯦ ꯑꯩꯈꯣꯏꯗꯤ ꯑꯦ
ꯑꯥ
ꯑꯈꯣꯏꯗꯤ ꯀꯩꯅꯣꯅꯤ ꯑꯗꯣ ꯅꯣꯢꯒꯤ ꯊꯥꯋꯥ ꯁꯣꯔꯤ
ꯑꯍꯣ
ꯇꯨꯔꯦꯜꯒꯤ ꯏꯁꯤꯡꯒꯤ ꯋꯥꯔꯤꯁꯤꯅꯔꯒ ꯅꯣꯏꯒꯤ ꯆꯨꯔꯦꯜꯒꯤ ꯏꯁꯤꯡꯗꯤ ꯅꯨꯡ ꯀꯤꯒꯤ ꯆ ꯆꯥꯖꯨꯝ ꯃꯆꯨ ꯃꯥꯜꯂꯒ ꯂꯩꯕꯗꯣ ꯍꯥꯏꯌꯦ ꯑꯩꯈꯣꯏ ꯂꯝꯕꯤꯒꯤ ꯇꯨꯔꯦꯜ ꯃꯆꯨꯗꯣ ꯑꯗꯨꯒꯤ ꯑꯩꯈꯣꯏꯗꯤ ꯑꯗꯨꯗꯨꯅ ꯑꯗꯨꯝ ꯁꯤꯖꯤꯟꯅꯩꯌꯦ ꯑꯣ ꯑꯗꯨꯅ ꯅꯁꯛꯂꯨꯔꯗꯤ ꯅꯁꯛ ꯌꯥꯝ ꯐꯖꯔꯤꯁꯦ ꯀꯥꯏꯅ ꯇꯧꯔꯛꯄ
ꯄꯨꯅꯤꯡꯉꯤꯕ ꯍꯥ
ꯍꯧꯖꯤꯛꯀꯥꯟ ꯍꯧꯖꯤꯛꯀꯥꯟ ꯅꯈꯣꯏꯒꯤ ꯇꯨꯔꯦꯜꯗꯨ ꯃꯆꯨ ꯐꯖꯔꯤꯕ꯭ꯔꯣ
ꯐꯖꯔꯝꯃꯣꯏꯗ ꯊꯤꯒꯦ ꯆꯥ ꯃꯥꯜꯂꯝꯅꯤ
ꯎꯝ
ꯆꯥ ꯃꯁꯨꯨ
ꯆꯥ ꯃꯆꯨ ꯑꯗꯨꯝ ꯑꯣꯏꯔꯒ ꯂꯩꯔꯝꯃꯅꯤ ꯃꯥꯗꯤ ꯃꯤ ꯑꯃꯥꯡꯗꯁꯨ ꯏꯀꯥꯏꯔꯦ ꯇꯧꯔꯤꯁꯦ
ꯀꯩꯒꯤ
ꯄ꯭ꯔꯥꯏꯁ ꯑ ꯋꯥꯏ ꯌꯥꯝꯅ
ꯍꯣꯏꯅꯦ ꯍ‌ꯣꯏ ꯍꯣꯏꯅꯦ ꯍꯣꯏꯅꯦ
ꯍꯥꯥ
ꯑꯗꯨ ꯀꯩꯗꯧꯔꯕ
ꯀꯩꯅꯣ
ꯍꯣꯏ ꯅꯪ ꯍꯧꯖꯤꯛ ꯍꯥꯏꯈꯤꯕ ꯋꯥꯍꯩꯗ‌ꯣ ꯀꯩꯗꯧꯔꯒꯦꯕ
ꯑꯗꯨꯨꯝ ꯋꯥꯏꯌꯦ ꯍꯥꯏꯕꯗꯨꯔꯣ
ꯅꯠꯇꯦ ꯄꯤꯅ ꯍꯧꯕ ꯑꯃ ꯍꯥꯏꯈꯤꯗꯥꯏ
ꯈꯪꯗ‌ꯦ ꯀꯩꯅ‌ꯣ
ꯎ ꯀꯩꯅ‌ꯣ ꯍꯥꯏꯁꯤꯕꯨ
ꯁꯤ ꯏꯅ ꯂꯣꯏꯕ ꯑꯃ ꯍꯥꯏꯈꯤꯕꯗꯣ ꯄꯤ ꯑꯔꯥꯏ ꯑꯥꯏ ꯁꯤ ꯏꯅ ꯍꯥꯏꯅ
ꯑꯣ ꯑꯣ ꯑꯣ ꯄꯔꯥꯏꯁ ꯇ‌ꯣ
ꯑꯥ
ꯑꯥ ꯅꯠꯇ‌ꯦꯗ ꯑꯗꯨꯗꯤ ꯀꯩ ꯄꯣꯠ ꯑꯃꯒꯤ ꯄ꯭ꯔꯥꯁ ꯍꯪꯕꯅꯤꯗ ꯁꯨꯃꯥꯏꯅ
ꯑꯣ ꯅꯪꯗꯤ ꯀꯥꯏ ꯂꯩꯩꯔꯤꯅꯣ ꯀꯥꯗꯥ
ꯏꯃꯨꯡꯗ ꯂꯩꯌ‌ꯦ ꯍ‌ꯣꯏ
ꯏꯃꯨꯡꯗ
ꯐꯃꯨꯡꯗ
ꯑꯣ ꯐꯃꯨꯡꯗ
ꯑꯣ ꯑꯩꯒꯤꯗ‌ꯣ ꯀꯪꯅꯤꯡꯕ
ꯅꯣꯏꯗꯤ ꯃꯤ ꯀꯥ ꯑꯃꯗ ꯃꯤ ꯃꯔꯤꯀꯣ ꯑꯗꯨꯗꯤ ꯐꯃꯨꯡꯗꯣ ꯑꯃꯃꯝ
ꯍꯣꯏ ꯅꯣꯏꯒꯤ ꯔꯨꯝ ꯃꯆꯥꯗꯨꯗꯅꯦ ꯑꯩꯈꯣꯏ ꯃꯔꯤ ꯂꯩꯕꯒ ꯆꯞ ꯃꯥꯟꯅꯩ ꯅꯥꯔꯥꯁ ꯅꯨꯄꯤ ꯑꯃꯒ ꯇꯨꯃꯤꯟꯅꯩꯌ‌ꯦ ꯊꯪꯅꯕꯗ ꯑꯅꯤ ꯂꯩꯌꯦ ꯃꯌꯥꯡ ꯑꯃ
ꯐꯃꯨꯡ ꯑꯅꯤ ꯊꯥꯏꯔꯣ
ꯐꯃꯨꯡ ꯃꯔꯤ ꯊꯥꯏ ꯑꯗꯣ ꯅꯨꯄꯤ ꯑꯃꯗꯤ ꯑꯩꯒ ꯁꯝꯖꯤꯟꯅꯩꯑꯦ ꯃꯥꯅ ꯑꯦ ꯍꯥꯏꯕꯒꯤ
ꯀꯩ ꯍꯥꯏꯕꯩ
ꯐꯥꯒꯤ ꯇꯧꯅꯤꯗ ꯇꯨꯝꯃꯤꯟꯅꯩꯌ‌ꯦ ꯅꯪꯁꯨ ꯅ‌ꯣꯏ ꯃꯥꯒ ꯇꯨꯝꯃꯤꯟꯅꯩ ꯍꯥꯏꯗꯨꯗ ꯑꯩꯁꯨ ꯀꯅꯥꯅ‌ꯣꯝꯒ ꯇꯨꯝꯃꯤꯟꯅꯗ꯭ꯔꯗꯤ ꯉꯝꯃꯔꯣꯏ ꯍꯥꯏꯕꯗꯤ
ꯆꯤꯡ ꯆꯤꯡꯃꯤꯗꯨꯔꯣ
ꯍꯣꯏ ꯃꯣꯏꯒꯤ ꯂꯝꯗ ꯅꯣꯡꯃ ꯆꯠꯂꯨꯁꯦ